ꯇꯥ ꯇꯥꯕꯔꯣ
ꯇꯥꯏꯌꯦ ꯇꯥꯏꯌꯦ
ꯀꯩꯗꯧꯋꯤꯅꯣ
ꯀ꯭ꯔꯤꯁꯨ ꯇꯧꯗꯦꯗ ꯀꯅꯥꯅ ꯀꯣꯜ ꯇꯧꯔ ꯀꯅꯤꯌꯦꯅꯥ ꯑꯥ ꯑꯥ
ꯑꯣ ꯑꯣ ꯑꯩꯅ ꯇꯧꯔꯛꯑꯦꯀꯣ
ꯍꯣꯏ ꯅꯪ ꯑꯣꯏꯔꯝꯃꯦ
ꯑꯣ ꯆꯥꯛ ꯏꯁꯤꯡ ꯆꯥꯔꯕꯣ
ꯍꯣꯏ ꯆꯥꯠꯊꯣꯛꯈ꯭ꯔꯦ
ꯀꯔꯤ ꯀꯔꯤ ꯃꯊꯦꯜ ꯆꯥꯔꯦ ꯑꯩꯁꯨꯀꯣ ꯀꯔꯤ ꯃꯊꯦꯜ ꯆꯥꯔꯦ ꯎꯝ ꯏꯃꯥꯏ ꯏꯕꯦꯝꯃ ꯍꯥꯎꯔꯅꯤꯅꯦ ꯁꯤꯗꯤ
ꯅꯪꯗꯤ
ꯑꯩꯗꯤ ꯉꯁꯤ ꯎꯝ ꯗꯥꯜ ꯑꯣꯏꯅ ꯆꯔꯦ ꯊꯣꯡꯕꯤ ꯊꯣꯛ ꯍꯣꯏ ꯊꯣꯡꯕꯤꯕꯅꯤꯅ ꯎꯄꯥꯏ ꯂꯩꯇꯕꯒꯤ ꯑꯗꯨꯝ ꯆꯥꯔꯦ
ꯅꯪ ꯍꯣꯁꯇꯦꯜꯗ ꯂꯩꯕꯒꯤꯔꯣ
ꯑꯩ ꯍꯣꯁꯇꯦꯜꯗꯤ ꯅꯠꯇꯦ ꯑꯗꯨꯕꯨ ꯍꯣꯁꯇꯦꯜꯒ ꯆꯞ ꯃꯥꯟꯅꯩ ꯑꯩꯈꯣꯏ ꯌꯨꯝꯗꯣ ꯑ ꯑꯗ ꯑꯩꯈꯣꯏ ꯌꯦꯟꯖꯥꯡꯁꯦ ꯎꯝ
ꯌꯨꯝꯗ ꯂꯩꯔꯗꯤ ꯅꯪ ꯆꯥꯅꯤꯡ ꯆꯥꯅꯤꯡꯕꯗꯨꯣ ꯊꯣꯡꯔꯒ ꯆꯥꯎꯅ
ꯌꯥꯏꯌꯦ ꯑꯗꯨꯕꯨ ꯌꯨꯝ ꯌꯨꯝꯗ ꯂꯩꯔꯁꯨ ꯍꯣꯁꯇꯦꯜ ꯍꯟꯖꯥꯡꯒ ꯆꯞ ꯃꯅꯥ ꯆꯞ ꯃꯥꯟꯅꯕꯩꯀꯣ ꯎꯄꯥꯏ ꯂꯩꯇꯦꯕ
ꯑꯗꯨ ꯑꯣꯏꯔꯁꯨ ꯎꯝ ꯊꯥꯎ ꯉꯥꯎꯕꯤꯕ꯭ꯔꯥ ꯀꯔꯤ ꯇꯧꯕ꯭ꯔꯥ
ꯊꯥꯎ ꯎꯝ ꯊꯥꯎꯕꯨꯗꯤ ꯑꯗꯨꯝ ꯉꯥꯎꯋꯦꯗ ꯑꯃꯦꯠꯄꯒꯨꯝꯕ ꯑꯗꯨꯝ ꯌꯥꯎꯕꯒꯤ ꯑꯗꯨꯝ ꯍꯥꯎꯋꯤ
ꯍꯣꯏ
ꯗꯜꯁꯨ ꯑꯗꯨꯝ ꯅꯣꯡ ꯐꯥꯗꯣꯛ ꯆꯥꯕꯅꯤꯅ ꯑꯗꯨꯝ ꯍꯥꯎꯋꯦꯕꯀꯣ
ꯍꯣꯏ
ꯅꯨꯡ ꯅꯨꯡꯇꯤꯒꯤ ꯆꯥꯔꯗꯤ ꯑꯁ ꯆꯥꯅꯤꯡꯗꯕ ꯁ ꯑꯗꯨ ꯅꯪꯗꯤ ꯆꯥꯛ ꯌꯦꯟꯖꯥꯡ ꯀꯅꯥꯅ ꯊꯣꯡ ꯊꯣꯡꯒꯦ
ꯑꯩꯅ ꯊꯣꯡꯕꯅꯤꯗ
ꯎꯝ ꯍꯥꯎꯔꯝꯃꯅꯤ ꯑꯝꯇ ꯎꯝ
ꯄꯥꯝꯕꯗꯨ ꯑꯗꯨꯝ ꯊꯣꯡꯔꯒ ꯆꯥꯏꯗ
ꯑꯣ ꯑꯗꯨꯅ ꯐꯩꯌꯦꯅꯦ
ꯎꯝ ꯃꯤꯅ ꯊꯣꯡꯕꯤ ꯏꯃꯥꯈꯣꯏ ꯊꯣꯡꯕꯤꯕꯗꯣ ꯆꯥꯅꯤꯡꯗꯔꯗꯤ ꯑꯗꯨꯝ ꯍꯦꯛꯇ ꯑꯃꯨꯛꯀ ꯑꯇꯣꯞꯄ ꯀꯥꯡꯍꯧꯔ ꯑꯗꯨꯝ ꯊꯥꯎ ꯑ ꯊꯣꯡꯕ ꯌꯥꯏ ꯊꯣꯡꯕ ꯊꯣꯡꯕꯅꯤꯗ
ꯑꯣ ꯑꯗꯨ ꯀꯅꯥ ꯀꯅꯥ ꯂꯩꯒꯦ ꯍꯧꯖꯤꯛꯇꯤ
ꯍꯧꯖꯤꯛꯇꯤ ꯌꯨꯝꯗꯗꯤ ꯑꯩ ꯑꯩ ꯈꯛꯇꯥꯅꯦ
ꯅꯪ ꯈꯛꯇꯔꯣ ꯃꯃꯥ ꯕꯕꯥꯗꯤ ꯀꯥꯏ ꯆꯠꯈ꯭ꯔꯦ
ꯏꯃꯥꯒ ꯏꯕꯗꯣ ꯂꯧꯕꯨꯛꯇ
ꯑꯣ ꯂꯧꯕꯨꯛ ꯇꯧꯕ꯭ꯔꯥ
ꯑꯥ ꯑꯗꯨꯗ ꯆꯠꯈ꯭ꯔꯦ ꯏꯅꯥꯎꯅꯨꯄꯥꯅ ꯁ꯭ꯀꯨꯜ ꯆꯠꯈ꯭ꯔꯦ
ꯑꯣ ꯅꯣꯏ ꯏꯃꯨꯡꯗꯤ ꯃꯤ ꯃꯤ ꯀꯌꯥꯅꯣ ꯃꯆꯤꯟ ꯏꯅꯥꯎ ꯀꯌꯥꯅꯣ
ꯃꯤ ꯁꯚꯦꯟ
ꯃꯥꯏ ꯃꯥꯏ ꯃꯥꯏ ꯃꯥꯏ
ꯅꯇꯩ ꯏꯄꯥꯒ ꯏꯃꯥꯕꯨ ꯍꯥꯏꯔꯒꯀꯣ ꯁꯚꯦꯟ ꯑꯣꯏꯕꯅꯦꯕ ꯑꯗꯣ ꯑꯍꯨꯝꯗꯤ ꯃꯄꯥꯟ ꯆꯠꯈ꯭ꯔꯕꯀꯣ
ꯑꯣ ꯐꯩꯅꯦ ꯑꯗꯨꯗꯤ ꯎꯝ ꯑꯗꯨ ꯑꯗꯨ ꯅꯪꯗꯤ ꯀꯣꯂꯦꯖꯀ ꯂꯨꯞꯄ ꯂꯣꯏꯔꯕꯣ ꯅꯠꯇ꯭ꯔꯒ ꯀꯥꯏꯔꯣ
ꯍꯣꯏ ꯀꯥꯕ ꯂꯣꯏꯔꯦ
ꯎꯝ
ꯍꯧꯖꯤꯛꯇꯤ ꯊꯕꯛ ꯐꯪꯗꯕꯅꯤꯅ ꯍꯣꯝ ꯒꯥꯔꯗ ꯇꯧꯔꯒ ꯂꯩꯌꯦ꯫
ꯑꯣ ꯐꯩꯌꯦ ꯍꯣꯏ ꯌꯥꯝ ꯐꯩꯅꯦ
ꯅꯪꯗꯤ
ꯑꯩꯗꯤ ꯑꯗꯨꯝ ꯀꯣꯂꯦꯖ ꯑꯗꯨꯝ ꯀꯥꯔꯤꯌꯦ
ꯑꯣ ꯑꯗꯨꯅ ꯐꯩꯗ ꯑꯗꯨꯅ ꯅꯨꯡꯉꯥꯏꯌꯦ
ꯑꯥ ꯑꯩꯗꯤ ꯑꯉꯥꯡ ꯌꯥꯝ ꯑꯣꯏꯔꯤꯗ
ꯃꯟꯗꯦꯗ
ꯍꯥ
ꯀꯣꯏꯒ ꯀꯣꯏꯒ ꯁꯥꯡ ꯁꯥꯡꯅ ꯂꯩꯒꯗꯧꯕ ꯃꯥꯜꯂꯦ
ꯀꯅꯥꯕꯨ
ꯅꯪ
ꯑꯉꯥꯡ ꯎꯝ ꯑꯉꯥꯡ ꯃꯆꯥꯒꯤ ꯅꯈꯣꯟ ꯅꯈꯣꯟꯗꯣ ꯑꯉꯥꯡꯕ ꯃꯆꯥꯒꯤꯅ ꯈꯣꯟꯖꯦꯜ ꯃꯥꯟꯗꯦꯕ
ꯑꯁꯦꯡꯕꯅꯤ ꯑꯩ ꯑꯉꯥꯡ ꯃꯆꯥꯅꯤ ꯑꯩ ꯃꯃꯥꯒ ꯇꯨꯃꯤꯟꯅꯔꯤꯅꯦ
ꯑꯗꯨ ꯍꯅꯨꯔ ꯍꯣꯏꯅ ꯍꯟꯅꯨꯕ ꯍꯣꯏ ꯈꯔ ꯍꯅꯨꯕꯈꯣꯏꯗꯣ ꯑꯗꯨꯝ ꯃꯃꯥꯒ ꯇꯨꯝ ꯇꯨꯝꯒꯟꯕꯅꯦ
ꯎꯝ ꯅꯠꯇꯦ ꯑꯩꯒꯤ ꯈꯣꯟꯖꯦꯜꯗꯣ ꯑꯗꯨꯒ ꯍꯥꯅꯨꯕ ꯃꯥꯟꯕꯩꯅꯦꯕ
ꯑꯗꯨꯏꯅꯦꯕ ꯅꯪ ꯂꯥꯟꯅ ꯈꯟꯅꯣ ꯍꯥꯏꯕꯅꯤꯗ
ꯑꯗꯣ ꯑꯉꯥꯡꯗꯤ ꯀꯔꯤ ꯀꯌꯥ ꯂꯩꯔꯦ
ꯀꯩ ꯍꯥꯏꯕ
ꯑꯉꯥꯡꯗꯤ ꯁ꯭ꯀꯨꯜ ꯁ꯭ꯀꯨꯜ ꯀ꯭ꯂꯥꯁ ꯀꯌꯥ ꯇꯝꯕ꯭ꯔ
ꯑꯩꯒꯤ ꯑꯉꯥꯡꯔꯣ ꯑꯥ ꯑꯗꯨꯃꯥꯏꯅ ꯑꯗꯨꯃꯥꯏꯅ ꯈꯟꯕꯤꯒꯅꯣꯃꯦ ꯑꯩ ꯅꯨꯄꯤ ꯐꯥꯎ ꯀꯣꯏꯗꯔꯤꯌꯦ
ꯏꯍꯦ ꯎꯝ
ꯐꯔꯦꯅꯦ ꯑꯗꯨꯗꯤ ꯋꯥꯔꯤꯗꯣ ꯑꯃ ꯇꯣꯉꯥꯟꯅ ꯑꯃꯨꯛ ꯁꯥꯟꯅꯔꯁꯤꯅꯀꯣ
ꯍꯣꯏ
ꯎꯝ ꯉꯔꯥꯡ ꯅꯪ ꯅꯣꯏ ꯕꯣꯜꯒꯨꯝꯕ ꯌꯦꯡꯕ꯭ꯔꯥ
ꯍꯣꯏ ꯌꯦꯡꯉꯤꯗ
ꯎꯝ ꯉꯔꯥꯡꯗꯤ ꯅꯨꯄꯤ ꯑꯌꯥꯝꯕꯅ ꯀꯞꯄꯦ ꯍꯥꯏꯌꯦ
ꯑꯁ ꯑꯩꯗꯤ ꯑꯗꯨꯗ ꯅꯣꯛꯄꯗ ꯌꯥꯎꯕꯅꯤ
ꯑꯣ ꯅꯨꯄꯤ ꯈꯔꯗꯤ ꯀꯞꯄꯥ ꯌꯥꯎꯋꯦ
ꯑꯩꯒꯤ ꯑꯩꯒꯤ ꯇꯤꯝꯗꯤ ꯂꯣꯏ ꯀꯥꯈ꯭ꯔꯦ
ꯎꯝ ꯑꯩꯁꯨ ꯑꯅꯤ ꯑꯅꯤ ꯀꯥꯏꯌꯦ
ꯎꯝ
ꯑꯗꯨꯒ ꯑꯃꯗꯤ ꯁꯤꯔꯦ
ꯁꯤꯕꯗ ꯑꯃꯗꯣ ꯂꯩꯔꯝꯃꯗꯤ ꯅꯪꯁꯨ ꯀꯥꯞꯄ ꯅꯨꯄꯤ ꯃꯁꯦꯟ ꯀꯥꯞꯄꯗꯨꯗ ꯅꯪꯁꯨ ꯌꯥꯎꯔꯝꯅꯤꯗ
ꯎꯝ ꯉꯧ ꯑꯗꯨꯃꯥꯏꯅ ꯇꯧꯗꯦ ꯑꯩꯗꯤ ꯑꯗꯤ ꯑꯩꯗꯤ ꯅꯨꯄꯥ ꯌꯥꯝ ꯊꯣꯛꯄꯅꯦ
ꯑꯗꯨ ꯅꯪꯒꯤ ꯄꯤꯗꯤ ꯈꯔ ꯇꯥꯔꯝꯅꯤ
ꯑꯩꯒꯤ ꯄꯤꯗꯣ ꯃꯣꯏ ꯎꯗ꯭ꯔꯤꯉꯩ ꯃꯃꯥꯡꯗꯀꯣ ꯑꯩꯅ ꯑꯗꯨꯝ ꯇꯩꯊꯣꯛꯄ ꯑꯅ ꯇꯧꯕ ꯍꯥꯏꯌꯦ ꯃꯣꯏꯅ ꯎꯔꯗꯤ ꯑꯩꯕꯨ ꯑꯩꯕꯨ ꯌꯥꯝꯅ ꯄꯥꯡꯗꯕ ꯈꯟꯒꯅꯦꯕ
ꯎꯝ
ꯗꯨꯏꯅꯤꯗ
ꯀꯔꯤꯒꯤ ꯅꯪ ꯑꯗꯨꯗ ꯁꯞꯄꯣꯔꯠ ꯇꯧꯔꯤꯅꯣ
ꯎꯝ ꯍꯝ
ꯕꯣꯜ ꯁꯥꯟꯅꯕꯁꯨ ꯍꯩꯇꯕ ꯃꯤꯕꯨ
ꯑ ꯑꯩꯔꯣ ꯍꯥꯏꯁꯦ
ꯉꯥꯏꯈꯣ ꯅꯣꯏ ꯅꯣꯏꯔꯣꯝꯗ ꯅꯣꯡ ꯇꯕ꯭ꯔꯥ
ꯉꯁꯥꯏꯗꯣ ꯇꯥꯔꯒ ꯍꯧꯖꯤꯛꯇꯤ ꯑꯃꯨꯛꯀ ꯅꯨꯡꯁꯥ ꯊꯣꯛꯂꯛꯑꯦ
ꯑꯩꯈꯣꯏ ꯅꯣꯡ ꯇꯥꯏꯌꯦ ꯍꯧꯖꯤꯛ ꯅꯣꯡ ꯅꯣꯡ ꯃꯈꯣꯟꯗꯨ ꯈꯔꯗꯤ ꯀꯟꯕ ꯃꯥꯜꯂꯦꯕꯨ
ꯑꯩ ꯑꯩ ꯍꯧꯖꯤꯛ ꯌꯨꯝꯗ ꯅꯠꯇꯦꯕꯀꯣ ꯂꯩꯁꯦ
ꯑꯥ
ꯑꯩ ꯂꯧ ꯆꯠꯂꯤꯅꯦꯕ
ꯎꯝ
ꯑꯗꯨꯒ ꯑ ꯂꯧꯁꯪ ꯍꯥꯏꯇꯥꯔꯦꯀꯣ ꯑꯗꯨꯝ ꯂꯩꯕꯅꯦ ꯂꯩꯕꯝ ꯈꯪꯕ꯭ꯔꯥ ꯃꯆꯥ ꯁꯥꯔꯒ ꯂꯩꯕꯅꯦꯕ
ꯎꯝ
ꯅꯣꯡ ꯀꯟꯅ ꯆꯨꯔꯛꯑꯗꯤ
ꯅꯪ ꯆꯥꯛ ꯆꯥꯕ ꯃꯥꯜꯂꯤꯗ
ꯎꯝ ꯆꯥꯛ ꯆꯥꯕ ꯅꯠꯇꯦ ꯑꯩ ꯑꯉꯥꯡꯅꯤ ꯅꯠꯇꯦ ꯑꯩꯗꯤ ꯑꯉꯥꯡꯅꯤꯅ ꯑꯆꯥꯄꯣꯠ ꯆꯥꯏꯅꯦ
ꯑꯩꯅ ꯕꯦꯀꯔꯤꯒꯤ ꯂꯧꯕꯨꯛꯇ
ꯑꯗꯨꯝ ꯅꯨꯉꯥꯢꯑꯝꯅꯤ ꯑꯩꯈꯣꯢꯖꯨ ꯑꯗꯨꯝ ꯆꯥꯛ ꯆꯥꯕꯅꯤꯅ ꯊꯕꯛꯇꯨ ꯁꯨꯗ꯭ꯔꯗꯤ ꯅꯨꯡꯉꯥꯢꯇꯦꯅ
ꯎꯝ
ꯑꯗꯨꯑꯣꯢꯔ ꯁꯨꯝ ꯆꯠꯄꯤ ꯋꯥꯅꯤꯗ ꯌꯥꯝ ꯆꯠꯅꯤꯡꯉ ꯆꯠꯄ ꯅꯠꯇꯦꯗ
ꯑꯣ ꯈꯣꯢꯖꯨ ꯆꯥ ꯊꯛꯁꯤꯔꯥ ꯍꯥꯢꯅ ꯀꯧꯅꯤꯉꯥꯢ ꯂꯥꯛꯑꯦ ꯃꯤ
ꯅꯣꯢꯗꯤ ꯑ ꯉꯁꯤ ꯅꯃꯥꯟꯅꯕꯤ ꯅꯃꯥꯟꯅꯕ ꯍꯣꯒ ꯄꯨꯟꯗ꯭ꯔꯕꯣ
ꯄꯨꯟꯗꯦꯗ ꯉꯁꯤ ꯑꯁ
ꯅꯣꯡꯁꯥꯗꯣ ꯁꯥꯔꯛꯑꯗꯤ ꯌꯥꯝ ꯁꯥꯔꯛꯄ ꯑꯗꯨꯒ ꯑꯃꯨꯛꯀ ꯎꯝ ꯅꯣꯡꯕꯥꯟ ꯅꯤꯡꯕ ꯃꯇꯝꯗ ꯑ ꯑꯗꯨꯝ ꯇꯔꯛꯄ
ꯑꯣ ꯑꯗꯨ ꯎꯝ ꯅꯣꯢ ꯉꯔꯥꯡꯒꯨꯝꯕ ꯑꯗꯨꯝ ꯅꯃꯥꯟꯅꯕꯤꯒ ꯁꯤꯡꯖꯨꯒꯨꯝꯕ ꯀꯔꯤꯒꯨꯝꯕ ꯑꯗꯨꯝ ꯆꯥꯔ ꯆꯕ꯭ꯔꯣ
ꯍꯣꯢ ꯅꯪ ꯀꯔꯤꯒꯤ ꯀꯃꯥꯢꯅ ꯈꯪꯕ꯭ꯔꯥ
ꯑꯗꯨꯝ ꯈꯪꯉꯦ ꯅꯪ
ꯅꯪꯁꯨ ꯂꯥꯛꯄꯗꯨꯗ ꯑꯗꯨꯗ ꯌꯥꯎꯕ ꯌꯥꯎꯕ
ꯅꯪꯗꯨ ꯅꯪ ꯑꯗꯨꯃꯥꯢꯅ ꯍꯥꯡꯒꯅꯣꯃꯦ ꯅꯪ ꯑꯗꯨꯃꯥꯢ ꯍꯥꯢꯅꯣꯕ
ꯅꯪꯗꯨꯗ ꯌꯥꯎꯕ ꯃꯥꯜꯂꯤꯗ ꯈꯔ ꯍꯟꯅꯨꯕ ꯅꯨꯄꯥꯗꯣ ꯑꯣꯢꯔꯝꯅꯦ
ꯑ ꯃꯁꯤ ꯃꯁꯤꯒꯤ ꯃꯁꯤꯒꯤ ꯑꯉꯥꯡ ꯃꯆꯥꯖꯦ ꯑꯩꯉꯣꯟꯗ ꯑꯗꯨꯝ ꯍꯥꯢꯌꯦꯕ ꯑꯗꯣ ꯅꯨꯡꯁꯤꯠ ꯅꯨꯡꯁꯤꯠꯁꯨ ꯂꯥꯛꯄ ꯅꯣꯡꯁꯨ ꯂꯥꯛꯄ ꯑꯗꯨꯗꯤ ꯀꯅꯥꯅ ꯉꯝꯗꯧ ꯃꯥꯟꯒꯦ
ꯑꯩ ꯍꯧꯖꯤꯛ ꯀꯣꯛ ꯉꯥꯎꯔꯦꯕ ꯑꯩ ꯑꯩ ꯀꯣꯛ ꯉꯥꯎꯋꯦꯕ ꯍꯧꯖꯤꯛꯁꯦ
ꯎꯝ ꯑ ꯍꯤꯗꯥꯛ ꯆꯥꯔꯗꯤ ꯐꯔꯅꯤ
ꯌꯨꯝꯗ ꯆꯠꯁꯤꯔꯥ ꯑꯗꯨꯝ ꯂꯩꯁꯤꯔꯥ ꯑꯩ ꯅꯣꯡꯖꯨ ꯇꯥꯕ ꯅꯨꯡꯁꯤꯠꯁꯨ ꯁꯤꯠꯄ ꯇꯨꯌꯦ ꯑꯩ ꯉꯔꯥꯡꯗꯣ ꯑꯁ ꯕꯣꯜ ꯌꯦꯡꯉꯒ ꯄꯨꯡ ꯑꯍꯨꯝ ꯑ ꯄꯨꯡ ꯑꯍꯨꯝꯒ ꯃꯈꯥꯢ ꯈꯛꯇ ꯇꯨꯝꯃꯦ ꯑꯗꯨꯒ ꯑꯃꯨꯛ ꯂꯧ ꯆꯠ ꯆꯠꯄ ꯑꯁ ꯌꯥꯝ ꯋꯥꯔꯦ
ꯑꯗꯣ ꯑ ꯃꯣꯔꯅꯤꯡꯒꯤꯗꯤ ꯌꯦꯡꯗ꯭ꯔꯦ
ꯃꯣꯔꯅꯤꯡꯒꯤꯗꯤ ꯎꯝ ꯑꯩ ꯃꯣꯔꯅꯤꯡꯒꯤ ꯌꯦꯡꯗ꯭ꯔꯦ
ꯑꯁ ꯑꯗꯨ ꯐꯖꯕꯗꯨꯕꯨ ꯌꯦꯡꯗꯕ
ꯌꯦꯡꯗ꯭ꯔꯦ ꯑꯩ ꯇꯨꯝꯃꯟ ꯇꯨꯡꯅꯤꯡꯃꯟꯕꯒꯤꯀꯣ
ꯄꯝꯃꯨꯗ꯭ꯔꯣ
ꯑꯩꯈꯣꯢꯗꯤ ꯑꯗꯨꯝ ꯅꯨꯡꯗꯥꯡ ꯅꯨꯡꯗꯥꯡꯗ ꯊꯕꯛ ꯇꯧꯋꯦ
ꯍꯣꯏ
ꯅꯪ ꯑꯁꯦꯡꯕ ꯇꯥꯕ ꯔꯅꯦ
ꯍꯣꯏ
ꯑꯁꯦꯡꯕꯥ ꯑꯣꯏ ꯅꯨꯡꯗꯥꯡ ꯅꯨꯡꯗꯥꯡꯗ ꯊꯕꯛ ꯇꯧꯋꯦ ꯇꯨꯝꯗꯕꯤꯗ
ꯑꯣ
ꯍꯥꯏꯔꯗꯤ ꯆꯩ ꯑꯃ ꯄꯥꯏꯔꯒ ꯑꯗꯨꯝ
ꯍꯣꯏ ꯍꯣꯏ ꯍꯣꯏ ꯍꯣꯏ ꯍꯣꯏ ꯎ ꯒ꯭ꯌꯥꯟ ꯇꯥꯏ ꯑꯩꯁꯨ ꯏꯃꯥꯒꯤ ꯏꯃꯥꯒꯤ ꯃꯍꯨꯠꯇ ꯆꯠꯄꯅꯦ ꯅꯍꯥꯟꯗꯣ
ꯑꯁꯆꯥ ꯑꯗꯨꯗꯤ ꯅꯪꯁꯦ ꯊꯧꯅꯥ ꯐꯕꯤ ꯇꯥꯏꯌꯦꯅꯦ ꯑꯗꯨꯗꯤ
ꯑꯗꯨꯗ ꯏꯃꯥꯗꯨ ꯎꯝ
ꯑꯥꯏ
ꯃꯁꯥꯗꯣ ꯀꯔꯤ ꯍꯥꯏꯁꯤꯔꯥ ꯑꯗꯨꯝ
ꯎꯝ ꯎꯝ
ꯎꯝ
ꯑꯩ ꯑ ꯈꯪꯉꯦ ꯈꯪꯉꯦ ꯒꯦꯟ ꯇꯥꯔꯦ ꯒꯦꯟ ꯇꯥꯔꯦ ꯍꯣꯏ ꯑꯗꯨꯃꯥꯏꯅ ꯆꯠꯀꯗꯝꯅꯦ
ꯎꯝ ꯃꯆꯥꯅꯨꯄꯤꯒꯨꯝꯕ ꯂꯩꯔꯗꯤ ꯑꯗꯨꯝ ꯆꯠꯄ ꯌꯥꯏꯗ ꯍꯥꯏꯕꯅꯤꯅ ꯆꯠꯇ꯭ꯔꯗꯤ ꯌꯥꯗꯦꯅ
ꯍꯣꯏ
ꯑꯗꯨꯒꯤ
ꯑꯥ
ꯍꯧꯖꯤꯛꯇꯤ ꯎꯝ ꯍꯧꯖꯤꯛꯀꯥꯟꯗꯤ ꯑꯗꯨ ꯑꯗꯨꯒ ꯆꯞ ꯃꯥꯟꯅꯩꯗ ꯕꯣ ꯑꯗꯨꯝ ꯅꯤꯇꯤ ꯌꯦꯡꯕꯗꯨꯕꯨ
ꯍꯣꯏ
ꯕꯣꯜꯁꯨ ꯑꯗꯨꯝ ꯉꯥꯏꯔꯦꯅ
ꯑꯥ
ꯑꯗꯨꯗꯨꯁꯨ ꯑꯗꯨꯝ ꯉꯥꯏꯕꯅꯤꯅ
ꯑꯗꯨꯝ ꯅꯨꯡꯉꯥꯏ ꯅꯨꯡꯉꯥꯏ ꯎꯝ ꯅꯨꯡꯉꯥꯏꯕꯅꯤꯗ ꯃꯤ ꯃꯌꯥꯝ ꯑꯗꯨꯝ ꯄꯨꯜꯂꯒ ꯑꯗꯨꯝ ꯊꯕꯛ ꯇꯧꯃꯤꯟꯅꯕ ꯍꯥꯏꯖꯤꯗꯤꯀꯣ ꯑꯗꯨꯝ ꯕꯣꯜꯗꯨꯁꯨ ꯌꯦꯡꯕ ꯑꯗꯨꯝ ꯅꯨꯡꯉꯥꯏꯕ ꯑꯗꯨꯝ ꯕꯣꯜꯁꯨ ꯌꯦꯡꯕ ꯅꯨꯡꯉꯥꯏꯕꯅꯦ ꯑꯗꯨꯅ
ꯎꯝ
ꯑꯗꯣ ꯅꯪ ꯍꯌꯦꯡꯗꯤ ꯀꯔꯤ ꯊꯕꯛ ꯇꯧꯋꯦꯅ ꯈꯟꯕ ꯍꯥꯏꯗꯤ ꯆꯠꯊꯣꯛꯄꯒꯨꯝꯕ ꯑꯗꯨꯒꯨꯝꯕ ꯂꯩꯕ꯭ꯔꯥ
ꯈꯪꯗꯦ
ꯑꯣ ꯑꯩꯈꯣꯏꯁꯨ ꯑꯗꯨꯝ ꯅꯣꯡꯃ ꯄꯨꯟꯕ ꯌꯥꯏꯌꯦ
ꯍꯣꯏ ꯄꯨꯟꯁꯤ
ꯍꯣꯏ
ꯅꯪꯗꯤ ꯇꯝꯄꯥꯛꯇꯔ ꯅꯠꯇ꯭ꯔꯒ ꯆꯤꯡꯗ꯭ꯔꯣ
ꯑꯩꯗꯤ ꯇꯝꯄꯥꯛꯇꯅꯤ ꯑꯩꯗꯤ
ꯑꯣ ꯑꯗꯨ ꯑꯣꯏꯔꯗꯤ ꯈꯔ ꯋꯥꯔꯅꯤꯅꯦ ꯑꯩꯗꯤ ꯆꯤꯡꯗꯅꯦ
ꯆꯤꯡꯗ ꯇꯥꯔꯦꯅꯦ ꯑꯗꯨꯗꯤ
ꯑꯨꯝ
ꯑꯗꯨꯗꯤ ꯑꯍ ꯆꯤꯡꯒꯤ ꯂꯩꯁꯥ ꯇꯥꯏꯌꯦꯅꯦ ꯑꯗꯨꯗꯤ
ꯍꯣꯏ ꯍ ꯍ ꯍ ꯆꯤꯡꯒꯤ ꯍꯅꯨꯕꯤ
ꯆꯤꯡꯒꯤ ꯍꯅꯨꯕꯤ ꯊꯧꯅꯥ ꯐꯕꯤ ꯀꯥꯏꯅꯥ ꯍꯥ
ꯆꯤꯡꯒꯤ ꯂꯩꯁꯥ ꯁꯥꯔꯤ
ꯑꯪ ꯑꯗꯨꯝ ꯅꯣꯏꯁꯨ ꯑꯗꯨꯝ ꯇꯝꯄꯥꯛꯇ ꯗꯨꯝ ꯅꯣꯡꯃ ꯅꯣꯡꯃ ꯑꯗꯨꯝ ꯀꯣꯏꯔꯛꯑꯣ
ꯍꯣꯏ ꯀꯣꯏꯔꯛꯀꯦ
ꯎꯝ ꯑꯣ ꯑꯗꯨꯗꯤ
ꯀꯣꯏꯔꯛꯄ ꯀꯥꯟꯗ ꯐꯣꯟ ꯄꯥꯏꯈꯠꯂꯨꯀꯣ
ꯑꯧ